ꯍꯜꯂꯣ ꯍꯜꯂꯣ ꯑꯥ ꯥꯥꯇꯥꯜꯂꯦ
ꯑ ꯉꯍꯥꯛꯇꯪ ꯆꯪꯕꯅꯦꯕ ꯁꯤ ꯇꯥꯕꯁꯦꯀꯣ
ꯑꯥ
ꯐꯖꯅ ꯇꯥꯔꯝꯗ꯭ꯔꯣ
ꯑꯗꯨꯝ ꯃꯁꯥꯒꯤꯔꯣ ꯁꯨꯃꯥꯏꯅ ꯑꯗꯨꯝ ꯇꯧꯕ꯭ꯔꯣ
ꯐꯪꯕꯅꯦ ꯑꯗꯣ ꯈꯤꯇꯪ ꯅꯨꯡꯉꯥꯏꯇ꯭ꯔꯒꯗꯤ
ꯎꯝ
ꯍꯣꯏꯕ ꯍꯣꯏꯕ ꯗꯨꯃꯥꯏꯅ ꯇꯥꯗꯕꯁꯦ ꯅꯦꯠꯋꯥꯛ ꯅꯨꯡꯉꯥꯏꯇ ꯀꯥꯟ ꯇꯧꯕꯅꯦꯕ ꯑꯗꯨꯒ ꯑ ꯅꯦꯠꯋꯥꯛ ꯅꯨꯡꯉꯥꯏꯔꯒꯗꯤ ꯍꯦꯛ ꯄꯥꯏꯕꯒ ꯑꯗꯨꯝ ꯇꯥꯕꯅꯦꯕ ꯐꯖꯅ
ꯎꯝ
ꯅꯣꯏ ꯍꯩꯈꯥ ꯄꯥꯜꯂꯤꯕ꯭ꯔꯣ ꯍꯧꯖꯤꯛꯄꯣ
ꯍꯩꯈꯥ ꯄꯥꯜ ꯍꯧꯗ꯭ꯔꯦ ꯃꯨꯟ ꯍꯧꯔꯛꯄꯗꯒꯤ ꯖꯔ ꯒꯤꯗ ꯌꯥꯝ ꯊꯨꯅ ꯃꯨꯖꯟꯒꯔꯦ
ꯍꯩꯅꯧꯗꯤ ꯐꯟ ꯆꯥꯔꯦ ꯅꯣꯏꯗꯤ ꯅꯣꯏꯗꯩꯕꯨꯗꯤ ꯑꯅꯝꯕ ꯐꯖꯅ ꯆꯥꯔꯦ ꯅꯍꯥꯟ ꯃꯔꯤ ꯃꯉꯥꯄꯨꯗꯣ ꯁꯪꯀꯔ ꯑꯩꯈꯣꯏ ꯈꯩ ꯇꯧꯔꯒ ꯑꯗꯨꯝ ꯑꯃ ꯑꯅꯤ ꯑꯃ ꯑꯅꯤ ꯇꯧꯔ ꯂꯥꯏ ꯀꯣꯟꯅ ꯆꯠꯂ ꯆꯠꯂ ꯃꯦꯠꯂ ꯆꯥꯕ ꯍꯥꯎꯕꯨꯗꯤ ꯍꯥꯎꯏ
ꯎꯝ ꯍꯨ
ꯅꯣꯏ ꯀꯩꯅꯣ ꯇꯧꯗ꯭ꯔꯣ ꯍꯩꯒꯨꯝꯕ ꯆꯥꯗ꯭ꯔꯣ ꯅꯨꯡꯊꯤꯜ ꯆꯥꯗꯥꯏꯅꯦ ꯌꯥꯝꯅ
ꯆꯥꯏ ꯃꯣꯏꯁꯤꯗꯁꯨ ꯂꯩꯔꯝꯃꯤ ꯑꯩꯈꯣꯏꯗ ꯅꯍꯥꯟꯅ ꯄꯨꯈꯤꯕ ꯍꯩꯅ ꯆꯥꯗꯅ ꯃꯣꯏꯗꯤ ꯂꯩꯔꯝꯃꯤ ꯉꯔꯥꯡ ꯅꯍꯥꯟ ꯑꯃꯨꯟꯕ ꯈꯔ ꯑꯃ ꯄꯨꯔꯛꯄꯅꯦ
ꯆꯤ ꯆꯦꯔꯣ
ꯑ ꯃꯥꯗꯤ ꯃꯇꯣꯝꯇ ꯉꯥꯏꯔꯕꯝꯃꯤꯅ ꯅꯍꯥꯟ ꯅꯣꯡꯃ ꯑꯝꯗꯤ ꯃꯅꯤꯡꯗ ꯄꯨꯊꯔꯥ ꯆꯥꯏꯌꯦ
ꯎꯝ ꯑꯩꯈꯣꯏ ꯑꯩꯁꯨꯅꯦ ꯑꯩꯈꯣꯏ ꯌꯨꯝꯗ ꯍꯩ ꯆꯥꯅꯤꯡꯉ ꯀꯥꯟꯗ ꯃꯤ ꯂꯩꯇꯦꯕ ꯑꯩꯈꯣꯏ ꯅꯥꯎ ꯇꯧꯋꯤ ꯍꯩ ꯊꯧ ꯑꯣꯏꯅ ꯆꯥꯁꯦ ꯍꯥꯏꯔ ꯀꯥꯟꯗ ꯆꯥꯗꯕꯅꯦꯕ ꯃꯁꯤꯁꯨ ꯃꯤꯅ ꯅꯍꯥꯟ ꯃꯤ ꯆꯥꯕ ꯎꯔꯀꯥꯟ ꯆꯥꯅꯤꯡꯕꯩ ꯋꯥꯅꯤ ꯑꯗꯨꯅ ꯑꯩ ꯁꯝ ꯀꯛꯑꯣꯏ ꯀꯛꯎꯔꯅꯤ ꯑꯗꯨꯒ ꯈꯔ ꯆꯥꯕ ꯃꯣꯏꯁꯤꯁꯦ ꯍꯩ ꯆꯥꯕ ꯑꯗꯨꯝ ꯈꯔ ꯄꯥꯝꯃꯦꯕ ꯃꯦꯠꯄꯒꯨꯝꯕꯁꯦ
ꯑꯃꯗꯤꯅꯍꯜ ꯃꯨꯜ ꯑꯃꯗꯤ ꯅꯍꯥꯟ ꯃꯨꯟ ꯂꯩꯔꯝꯃꯦ ꯀꯨꯏꯃꯟ ꯊꯝꯗꯅ ꯐ꯭ꯔꯤꯖꯇ
ꯁꯤꯟꯗ꯭ꯔꯥ ꯑꯗꯨꯃꯥꯏꯟ ꯐꯪꯑꯕꯣꯁ ꯃꯨꯟꯕꯗꯨꯗꯤ
ꯁꯤꯜꯂꯤ ꯁꯤꯟꯇꯛ ꯁꯤꯟꯇꯛ ꯇꯧꯋꯦ ꯍꯦꯍꯦ
ꯍꯩ ꯆꯥꯕꯁꯤꯗ ꯃꯌꯥꯝ ꯆꯥꯗ꯭ꯔꯗꯤ ꯍꯥꯎ ꯃꯥꯗꯤ ꯍꯦꯛꯇ ꯇꯂꯦꯕ
ꯎꯝ ꯍꯣꯏ ꯂꯩꯀꯣꯟꯜꯒꯤꯔꯥꯏꯁꯨ ꯍꯩꯅꯧ ꯔꯥꯏꯁꯦ ꯁꯤꯟꯇꯛꯇꯣꯏꯑꯕ ꯑꯗꯨꯒ ꯅꯣꯏꯅ ꯑꯃꯨꯛ ꯊꯨꯝꯃꯦꯕ ꯈꯤꯇꯪ ꯍꯥꯏꯗꯤ ꯃꯀꯨꯒꯤ ꯖꯒꯥꯇꯣ ꯈꯤꯇꯪ ꯆꯥ ꯀꯥꯟꯗ ꯊꯣꯏꯅ ꯁꯤ ꯌꯥꯝ ꯀꯟꯅ ꯌꯥꯛꯀꯨꯝꯕ ꯈꯣꯠꯄ ꯇꯧꯗꯦꯕ ꯑꯗꯣ ꯂꯩꯀꯣꯟꯜ ꯄꯥꯜꯂꯤꯕ ꯑꯩꯅ ꯑꯃꯨꯛ ꯈꯨꯁꯤꯜ ꯑꯃ ꯑꯁꯤꯗꯤ
ꯂꯩꯀꯣꯟꯜꯒꯤꯁꯨ ꯀꯣꯟꯁꯦ ꯌꯥꯝ
ꯀꯣꯟꯖꯝꯅꯦ ꯃꯣꯏꯗꯣ ꯀꯣꯟꯖꯝꯗꯣ ꯀꯔꯝꯕ ꯀꯣꯟꯖꯝꯅꯣ ꯈꯪꯗꯦꯕ ꯃꯣꯏꯅ ꯃꯣꯏ ꯌꯥꯝ ꯁꯤꯜꯂꯦꯕ ꯃꯀꯨꯒ ꯌꯥꯎꯗꯕꯤ ꯆꯥꯔꯦ ꯄꯨꯔꯥ ꯈꯨꯁꯤꯜ ꯑꯃ
ꯎꯝ
ꯊꯑꯣꯏꯅ ꯊꯥꯕ ꯑꯣꯏꯔꯝꯃꯣꯏ ꯍꯥꯏꯁꯦ ꯃꯁꯥꯅ ꯑꯗꯨꯝ ꯃꯇꯣꯟꯝꯗ ꯍꯧꯖꯔꯛꯄ ꯑꯣꯏꯒꯅꯤ
ꯀꯋꯥꯏꯗ ꯍꯋꯥ
ꯑꯩꯈꯣꯏ ꯑ ꯃꯥ ꯀꯩꯅꯣꯒꯤꯗꯣ ꯎꯝ ꯂꯥꯏ ꯍꯔꯥꯎ ꯀꯥꯟꯗ ꯑꯝ ꯊꯥꯡꯗꯣꯛꯑꯒ ꯂꯥꯏ ꯐꯝꯐꯝ ꯂꯩꯕꯗꯣ
ꯑꯝ
ꯑꯗꯨꯒꯤ ꯍꯦꯛ ꯃꯅꯤꯡꯗ ꯍꯧꯕꯅꯦ ꯂ ꯍꯩꯅꯧ ꯐꯌꯥꯝ ꯍꯧꯔꯝꯕꯅꯦ ꯈꯔ ꯑꯃ ꯌꯥꯊꯠꯈꯤꯕꯒꯤ ꯑꯣꯏꯔꯝ ꯍꯥꯟꯅ ꯍꯩꯅꯧ ꯇꯦꯛ ꯊꯥꯒꯩ ꯄꯥꯟꯕ ꯃꯌꯥꯝ ꯂꯩ ꯀꯩꯅꯣ ꯊꯝꯅꯥꯏꯕ ꯐꯝꯐꯝꯒꯤꯗꯨꯗ ꯍꯧꯔꯝꯕꯅꯦ ꯑꯗꯨꯗ ꯍꯧꯖꯤꯛ ꯍꯧꯖꯤꯛꯇꯤ ꯑꯃꯗꯨ ꯈꯛꯇ ꯉꯥꯏꯔꯦ
ꯑꯝꯇ ꯎꯗꯒꯨꯃ ꯇꯧꯋꯣ ꯃꯨꯟꯅ ꯌꯦꯡꯁꯤꯟꯗꯕꯅꯦ
ꯄꯤꯛꯄꯅꯦ ꯍꯥꯏꯩꯅꯧꯗꯨꯕꯨꯗꯤ ꯆꯤꯆꯦꯁꯨ ꯆꯪꯉꯛꯑꯦ ꯀꯩꯗꯧꯔꯅꯣ ꯈꯪꯗꯦ
ꯈꯣꯏ ꯆꯦꯃꯦ
ꯄꯩꯁꯥ ꯋꯥꯠꯂꯦꯌꯦ ꯗꯨꯏ ꯑꯣꯏꯔꯝꯒꯅꯤ ꯍꯣꯏ ꯍꯣꯏ ꯍꯣꯏ
ꯁꯥꯏꯔꯧ ꯎꯕꯖꯥꯠꯅꯤ ꯅꯥꯕ
ꯅꯣꯢ ꯗꯥ ꯊꯦꯡꯅꯔꯝꯃꯦ ꯍꯥꯢꯔꯣ
ꯑꯥ ꯕꯖꯥꯔꯗ ꯑꯩꯈꯣꯏ ꯂꯥꯛꯑꯝꯃꯦ ꯍꯣꯁꯄꯤꯇꯥꯜꯗꯩ ꯍꯜꯂꯛꯄꯩꯗ
ꯑꯝ ꯏꯝꯆꯥꯕꯨ ꯑꯥ ꯂꯩꯈꯤꯕ꯭ꯔꯣ ꯍꯧꯖꯤꯛꯄꯨ
ꯈꯪꯗꯦ ꯅꯨꯡꯊꯤꯜ ꯉꯁꯥꯏꯗꯤ ꯌꯨꯝꯗ ꯆꯠꯀꯥꯟꯗ ꯑꯩꯗꯣ ꯐꯠ ꯆꯠꯂꯨꯏꯌꯦ ꯑꯌꯨꯛꯀꯤꯗꯨꯗ ꯑꯗꯨꯅ ꯐꯤ ꯈꯔ ꯄꯨꯑꯣꯢꯕ ꯑꯁꯣꯝꯗ ꯗꯨ ꯄꯨꯨꯔꯛꯑꯒꯥ ꯂꯥꯛ ꯃꯤ ꯍꯥꯏ ꯍꯧꯕꯅꯤ
ꯑꯝ
ꯀꯌꯥꯝ ꯊꯦꯡꯅ ꯉꯟꯅ ꯂꯥꯛꯇꯣꯏꯅꯣ ꯈꯪꯗꯦ
ꯅꯣ ꯑꯩꯈꯣꯏꯆꯦ ꯍꯣꯢ ꯑꯥ ꯀꯩꯅꯣ ꯇꯥꯝꯕꯔꯣꯒꯤ ꯃꯆꯦ ꯑꯣꯏꯗꯤ ꯑꯗꯨꯝ ꯂꯩꯕ꯭ꯔꯣ ꯀꯃꯥꯏꯅ ꯇꯧꯋꯤ
ꯆꯦꯆꯦ ꯉꯥꯔꯥꯡ ꯑꯈꯣꯏ ꯃꯥꯗꯣ ꯉꯥꯔꯥꯡ ꯅꯍꯥꯟꯗꯩ ꯂꯣꯛ ꯈꯔ ꯊꯨꯡꯕ ꯑꯗꯨ ꯑꯉꯥꯡꯒ ꯈꯣꯏꯒ ꯈꯔ ꯍꯦꯟꯖꯤꯜꯂꯛꯄ ꯑꯗꯨꯗ ꯑꯉꯥꯡ ꯂꯩꯕꯅꯤꯅ ꯀꯩꯅꯣ ꯇꯧꯅꯉꯥꯢꯗꯩ ꯌꯨꯝꯗ ꯄꯣꯊꯥꯔꯨꯁꯅꯣꯅ ꯆꯠꯈꯤꯕꯅꯦ ꯑꯗꯨꯗꯒꯤ ꯃꯥ ꯆꯠꯈ꯭ꯔꯕꯅꯤꯅ ꯑꯃꯨꯛ ꯏꯆꯦꯗꯣ ꯑꯥ ꯑꯃꯨꯛ ꯂꯦꯛꯎꯔꯒꯦ ꯌꯦꯡꯉꯝ ꯃꯥ ꯆꯠꯈ꯭ꯔꯕ ꯉꯥꯔꯥꯡꯗꯩ
ꯅꯣꯏ ꯀꯥꯡꯕꯨꯅ ꯀꯩꯅꯣ ꯅꯍꯥꯟ ꯅꯣꯏꯅꯆꯦꯗꯨꯁꯨ ꯂꯣꯛꯅ ꯒꯣꯔꯣ ꯒꯣꯔꯣ ꯇꯥꯍꯧꯋꯦ ꯀꯃꯥꯏꯅ ꯇꯧꯔꯤꯅꯣ ꯈꯪꯗꯦ ꯍꯧꯖꯤꯛꯀꯥꯟ ꯂꯣꯛ ꯀꯅꯥꯝ ꯇꯧꯅꯗꯦ ꯅꯣꯏ ꯀꯥꯡꯕꯨꯅ ꯇꯧꯔꯝꯃꯤꯁꯤꯅ ꯀꯃꯥꯏꯅ ꯇꯧꯋꯤꯅꯣ
ꯁꯣꯔꯥꯠ ꯃꯐꯝꯗꯣ ꯂꯣꯛ ꯉꯥꯛꯇ ꯊꯨꯡꯅꯕ ꯑꯗꯨꯗꯩ ꯋꯥꯏꯅꯕꯩ
ꯑꯣ ꯑꯩꯈꯣꯏ ꯁꯋꯥꯢꯁꯤꯅ ꯑꯃꯨꯛ ꯂꯣꯛꯁꯦ ꯄꯥꯛ ꯌꯧꯔꯛꯇ꯭ꯔꯤ ꯍꯥꯏꯇꯥꯔꯦ ꯍꯦꯍꯦ ꯍꯦ ꯂꯣ
ꯁꯣꯔꯥꯠ ꯃꯐꯝꯗꯤ ꯂꯣꯏꯔꯦ ꯂꯣꯛꯀꯥ ꯂꯩꯍꯧꯕ
ꯑꯩꯈꯣꯏ ꯃꯥ ꯑꯩꯈꯣꯢ ꯃꯥꯕꯨ ꯎꯅ ꯎꯅꯔꯛꯇꯦ ꯐꯩꯌꯝ ꯅꯃꯥꯗꯨꯅ ꯅꯥꯔꯅꯪ ꯀꯣꯛ ꯍꯧꯒꯠꯇ ꯑꯩꯈꯣꯏ ꯃꯥ ꯑꯩꯈꯣꯏꯁꯦ ꯑꯍꯥꯑꯥ ꯑꯩꯈꯣꯏ ꯃꯥꯒ ꯅꯣꯏ ꯃꯥꯥꯒ ꯂꯥꯛꯑꯦ ꯑꯗꯨꯒ ꯍꯜꯂꯛꯀꯥꯟꯗꯅ ꯍꯦꯛꯇ ꯈꯠꯅꯕꯣ ꯂꯥꯎꯅꯕꯣ ꯈꯠꯅꯕ ꯍꯥꯏꯗꯤ ꯑꯗ ꯂꯥꯎꯅꯔꯛꯄ ꯃꯥꯜꯂꯦ ꯑꯗꯨꯒꯤ ꯏꯃꯥꯅ ꯇꯣꯛꯑꯣꯅꯦ ꯇꯣꯛꯑꯣꯅꯦ ꯍꯥꯏꯔꯦ ꯅꯣꯏꯃꯅ ꯄꯦꯟꯗꯕꯩ ꯄꯨꯉꯥꯡꯉꯥꯡꯉꯤꯕ ꯍꯣꯏ ꯅꯍꯥꯟ ꯀꯩꯅꯣ ꯅꯨꯃꯤꯠꯇꯣ ꯉꯥꯊꯪꯕ ꯅꯨꯃꯤꯠꯇꯣ
ꯑꯥ ꯂꯥꯎꯅꯒꯤꯕꯗꯣ ꯎꯝ
ꯑ ꯇꯧꯍꯟꯅꯤꯡꯕꯗꯣ ꯇꯧꯗꯕꯩꯀꯣ ꯑꯃꯗꯨ ꯁꯥꯎꯅꯤꯡꯕꯩ ꯉꯥꯡꯉꯦꯕ ꯑꯗ ꯏꯃꯥꯅ ꯇꯣꯛꯑꯣꯅꯦ ꯃꯤꯅ ꯇꯥꯗ꯭ꯔꯗꯤ ꯍꯥ ꯅꯪ ꯉꯥꯡꯉꯤꯗꯣ ꯀꯩꯗ ꯀꯥꯟꯅꯗꯦꯅꯦ ꯍꯥꯍꯥ
ꯍꯥꯢꯔꯤꯅꯦ ꯑꯩꯈꯣꯢꯅ ꯉꯥꯡꯕꯝ ꯊꯣꯛꯄ ꯈꯔ ꯉꯥꯡꯕ
ꯃꯥꯅꯕꯨꯗꯤ ꯐꯍꯟꯅꯤꯡꯕꯩ ꯑꯩꯅ ꯉꯥꯡꯉꯤꯕ ꯑꯥ ꯇꯥꯗ ꯇꯥꯎ ꯇꯥꯗꯣꯃꯤꯅ ꯇꯥꯗ꯭ꯔꯗꯤ ꯀꯩ ꯎꯄꯥꯏ ꯂꯩ
ꯍꯣꯏꯌꯦ
ꯍꯥꯟꯅꯕꯨꯗꯤ ꯁꯣꯏꯈꯤꯗꯅ ꯍꯥꯏꯗꯤ ꯇꯨꯡꯗꯁꯨ ꯑꯃꯨꯛ ꯍꯥꯏꯗꯤ ꯑꯁꯤꯒꯨꯝꯕꯁꯤꯗꯤ ꯊꯕꯛ ꯀꯔꯃꯒꯨꯝꯕꯁꯤ ꯐꯖꯅ ꯇꯧꯍꯧꯗ꯭ꯔꯗꯤ ꯍꯌꯦꯡ ꯃꯈꯥ ꯇꯥꯕꯗ ꯑꯗꯨꯏ ꯏꯃꯨꯡꯗ ꯑꯩꯈꯣꯏꯅ ꯑꯋꯥꯕ ꯇꯥꯕ ꯈꯣꯠꯄ ꯇꯧ ꯇꯧꯒꯟꯕꯅꯦꯕ ꯑꯗꯨꯒꯤꯅꯦꯕ
ꯍꯥꯏꯕꯝ ꯊꯣꯛꯄ ꯈꯔ ꯍꯥꯏꯔꯝꯃꯒ ꯂꯧꯗ꯭ꯔꯗꯤ ꯀꯣꯛ ꯇꯣꯛꯑꯣ ꯁꯣꯏꯒꯦꯔꯥ ꯀꯩꯗꯧꯒꯦꯔꯥ ꯃꯣꯏ ꯁꯔꯝꯅꯤ ꯍꯥꯏ ꯂꯧꯗ꯭ꯔꯁꯨ ꯁꯥꯎꯋꯤꯗꯣ
ꯑꯁ ꯅꯍꯥꯟ ꯆꯤꯡ ꯀꯥꯔꯨꯕꯅꯦ ꯅꯨꯡꯉꯥꯏ
ꯀꯩꯊꯦꯜꯒꯤꯗꯣ ꯑꯃ ꯀꯅꯣꯒꯤꯗ ꯃꯣꯏ ꯍꯧꯖꯤꯛ ꯌꯥꯝ ꯀꯥꯟꯅꯕꯗꯣ
ꯑꯣ ꯅꯍꯥꯟ ꯕꯤꯄꯤꯟ ꯆꯠꯂꯨꯖꯦ ꯍꯥꯏꯅꯔꯝꯕꯅꯤ
ꯅꯣꯏ ꯀꯥꯡꯕꯨꯔꯥ
ꯃꯣꯏ ꯎꯝ ꯅꯍꯥꯟ ꯁꯣꯔꯥꯠꯀꯤ ꯀꯩꯒꯤꯒ ꯁꯨꯝ ꯆꯠꯂꯝ ꯆꯠꯇꯧꯃꯤꯟꯅꯕ ꯃꯈꯩꯗꯣ
ꯑꯥ
ꯑꯗꯨꯒ ꯇꯧꯔꯒ ꯆꯠꯂꯨꯖꯦꯅ ꯍꯥꯏꯅꯔꯝꯕ ꯑꯗꯣ ꯃꯣꯏ ꯅꯍꯥꯟ ꯀꯩꯅꯣꯒꯤ ꯁꯅꯤ ꯅꯔꯥꯡ ꯈꯨꯔꯨꯝꯕꯗꯣ ꯈꯨꯔꯨꯝꯗ꯭ꯔꯤꯌꯦꯕ ꯍꯟꯗꯛꯀꯤ ꯊꯥꯁꯤ ꯊꯃꯥꯡ ꯑꯣꯏꯌꯦ ꯏꯉꯥ ꯑꯅꯤ ꯄꯥꯜꯂꯦ ꯏꯉꯥ ꯑꯍꯥꯟꯕꯁꯤꯗꯤ ꯊꯃꯥꯡ ꯆꯤꯡꯉꯦꯅ ꯗꯨꯃꯥꯏꯅ ꯈꯨꯔꯨꯝꯕꯗꯣ ꯑꯅꯝ ꯑꯍꯥ ꯆꯨꯏ ꯍꯥꯏꯌꯦꯌꯦ ꯑꯗꯨꯒꯤ ꯗꯨꯃꯥꯏꯅ ꯂꯥꯏ ꯈꯨꯔꯨꯝ ꯊꯣꯛꯇ꯭ꯔꯤꯕꯅꯤꯅ ꯊꯕꯛ ꯆꯠꯊꯣꯛꯅꯗꯦꯌꯦ ꯆꯠꯊꯣꯛꯀꯅꯣꯅ ꯏꯅꯝ ꯅꯍꯥꯟꯅ ꯍꯥꯏꯔꯤ ꯑꯗꯩ ꯑꯩꯈꯣꯏ ꯆꯦ ꯍꯣꯏꯗꯁꯨ ꯂꯥꯛꯇꯕ ꯑꯩꯈꯣꯏ ꯆꯦꯅ ꯍꯣꯁꯄꯤꯇꯥꯜ ꯀꯥ ꯀꯥꯗꯧꯕ ꯅꯨꯃꯤꯠꯇꯣ ꯑꯣꯏꯕ ꯃꯥꯅ ꯍꯥꯏꯔꯛ ꯈꯣꯏꯗꯁꯧ ꯅ ꯆꯠꯇ꯭ꯔꯦ ꯑꯗꯨꯝ
ꯎꯝ ꯃꯐꯝꯗꯨꯕꯨꯗꯤ ꯌꯥꯝ ꯅꯨꯡꯉꯥꯏꯌꯦ ꯎꯄꯥꯝꯕꯤ ꯊꯣꯏꯅ ꯍꯧꯗꯦꯕꯀꯣ ꯑꯗꯨ ꯑꯗꯨꯒ ꯃꯤꯁꯨ ꯑꯗꯨꯝ ꯆꯥꯕ ꯊꯛꯄ ꯃꯌꯥꯝ ꯇꯧꯅꯩ ꯑꯗꯨ ꯃꯌꯥꯝ ꯇꯟꯕ ꯑꯃꯅ ꯆꯥꯔꯒ ꯄ꯭ꯂꯥꯁꯇꯤꯛ ꯃꯈꯩꯗꯣ ꯃꯐꯝ ꯆꯥꯅ ꯆꯥ ꯍꯥꯏꯗꯤ ꯄꯨꯗꯔꯛꯑꯒ ꯑꯗꯨꯝ ꯀꯩꯅꯣꯗꯣ ꯍꯨꯟꯗꯣꯛ ꯌꯥꯕꯗꯨꯅꯅꯦ ꯑꯗꯨꯗꯨꯒ ꯀꯩꯅꯣ ꯇꯧꯔ ꯂꯩꯔꯦ ꯃꯣꯏꯅ ꯑꯗꯨꯝ ꯊꯥꯗꯔ ꯊꯥꯗꯣꯛ ꯊꯥꯗꯔꯕꯅꯤꯅ ꯐꯣꯟ ꯑꯩ ꯃꯨꯛ ꯊꯤꯜꯂꯛ ꯑꯗꯣ ꯊꯥꯗꯔꯝꯃꯤꯅ ꯂꯣꯏ ꯆꯥꯏꯔ ꯂꯩꯔꯦꯅ ꯃꯐꯝꯗꯨꯁꯨ ꯃꯤꯅ ꯑꯇꯣꯞꯄꯅ ꯌꯦꯡꯁꯤꯟ ꯑꯣꯏꯔꯗꯤ ꯐꯕ ꯐꯪꯅꯠꯇꯕꯅꯤꯅꯕ ꯍꯜꯂꯛꯀꯥꯟꯗꯕꯨꯗꯤ ꯐꯦꯁꯕꯨꯛꯇ ꯀꯩꯀꯩ ꯑꯣꯏ ꯊꯥꯒꯠꯅꯒꯤꯕꯅꯦ ꯁꯨꯃꯥꯏꯅ ꯊꯥꯖꯕꯤꯒꯅꯣ ꯍꯧꯖꯤꯛꯅꯣꯒ ꯇꯧꯔꯒ ꯊꯥꯒꯠꯅꯒꯤꯕꯅꯦ ꯃꯤꯕꯨꯗꯤ ꯃꯤ ꯌꯥꯝ ꯀꯥꯏ ꯍꯥꯏ ꯁꯟꯗꯦꯁꯨ ꯑꯣꯏꯕꯅꯤꯅꯀꯣ ꯑꯗꯩ ꯃꯐꯝꯗꯨꯅꯒꯥꯏ ꯍꯥꯏꯗꯤ ꯆꯤꯛ ꯆꯤꯛꯑꯒ ꯌꯥꯝ ꯅꯨꯡꯉꯥꯏꯕ ꯋꯥꯔꯤꯖꯦ ꯀꯅꯣꯒꯨꯝꯕ ꯎ ꯋꯥ ꯄꯥꯥꯝꯕꯤ ꯌꯥꯝ ꯍꯧꯕ ꯅꯠꯇꯦꯕ ꯑꯁ ꯑꯩꯈꯣꯏ ꯍꯥꯏ ꯑꯩꯈꯣꯏꯅ ꯆꯠꯄ ꯅꯨꯃꯤꯠꯇꯨꯗꯤ ꯅꯣꯡꯒ ꯍꯩꯊꯔꯤꯅꯤꯗ ꯑꯗꯨ ꯀꯟꯗꯨ ꯈꯔ ꯐꯕ ꯑꯃꯅ ꯍꯟꯗ ꯀꯨꯝꯃꯛꯄꯩ ꯀꯥꯟꯗꯣ ꯑꯗꯨꯀꯥꯟꯗ ꯅꯣꯡꯗꯨ ꯀꯟꯅ ꯆꯨꯗꯔꯦꯕ ꯑꯍꯥꯟꯕ ꯑꯩꯈꯣꯏꯅ ꯀꯥꯒꯤꯈꯤꯕꯩꯗꯅ ꯊꯣꯏꯅ ꯆꯨꯗꯦꯕ ꯍꯥꯏꯐꯦꯠ ꯍꯥꯏꯐꯦꯠ ꯆꯨꯕꯅꯤꯅ ꯏꯁꯥ ꯁꯥꯒꯠꯂ ꯀꯥꯟꯗ ꯅꯣꯡ ꯆꯨꯔꯛꯄꯅꯤꯅ ꯀꯩꯅꯣ ꯌꯥꯝ ꯅꯨꯡꯉꯥꯏꯕꯗꯣ ꯇꯧꯋꯦꯕ ꯑꯗꯨꯀꯥꯟꯗꯗꯤ ꯀꯨꯝꯊꯔꯒ ꯑꯩꯈꯣꯏꯅ ꯍꯦꯛ ꯌꯧ ꯃꯈꯥ ꯌꯧꯔꯀꯥꯟꯗꯗꯤ ꯀꯟꯅ ꯍꯩꯊꯔꯦ ꯑꯗꯨꯃꯥꯏꯅꯒ ꯍꯩꯊꯔꯃꯗꯤ ꯀꯥ ꯉꯝꯃꯣꯏꯗ ꯀꯥꯏꯗꯩ ꯃꯣꯏꯗꯨꯗꯤ ꯂꯩ ꯈꯣꯝ ꯂꯩꯈꯣꯝ ꯒꯨꯃꯥꯏ ꯅꯞ ꯄꯒ ꯂꯩꯕꯗꯣ ꯑꯗꯨꯃꯥꯏꯅ ꯇꯧꯅꯦꯕ ꯑꯩꯅ ꯃꯐꯝꯗꯨ ꯇꯧꯗꯕ ꯑꯗꯨꯒꯤ ꯅꯥꯄꯤꯕꯨꯗꯤ ꯍꯧꯕ ꯍꯧꯔꯔꯒꯁꯨ ꯍꯥꯏꯗꯤ ꯀꯥꯐꯝꯗꯣ ꯑꯗꯨ ꯂꯩꯈꯣꯝ ꯂꯩꯅꯥꯡ ꯌꯥꯝ ꯆꯦꯟꯕ ꯃꯐꯝꯅꯦꯕ ꯅꯣꯡ ꯁꯨꯔꯀꯥꯟꯗ ꯑꯗꯨꯃꯥꯏꯅ ꯑꯣꯏꯕ ꯂꯝꯕꯤ ꯂꯥꯡꯉꯥꯊꯦꯜ ꯑꯥ ꯃꯅꯨꯡ ꯆꯪꯉꯤꯗ ꯑꯥ ꯃꯅꯨꯡ ꯃꯅꯨꯡ ꯍꯥꯏꯕꯨ ꯍꯥꯎ ꯈꯨꯜꯗꯅꯤ ꯇꯧ ꯗꯣꯏ ꯍꯥꯎꯈꯨꯜ ꯃꯌꯥꯗꯅꯤ ꯍꯥꯎꯈꯨꯟ ꯍꯥꯎꯗꯨꯕꯨꯗꯤ ꯀꯩꯅꯣꯅꯤꯗ ꯅꯥꯒꯥꯅꯤꯗ
ꯀꯌꯥꯝ ꯆꯥꯎꯒꯦ ꯂꯥꯡꯉꯊꯦꯜ
ꯂꯥꯡꯉꯥꯊꯦꯜ ꯍꯥꯏꯁꯦ ꯀꯩꯅꯣꯗꯒꯤ ꯆꯪꯗꯣꯏꯕ ꯈꯣꯡꯖꯣꯝꯒꯤ ꯕꯖꯥꯔꯗꯣ ꯑꯗꯨꯗꯒꯤ ꯁꯨꯝ ꯆꯪꯈ꯭ꯔ ꯌꯥꯝ ꯁꯥꯡ ꯆꯪꯉꯥꯒ ꯂꯥꯡ ꯑꯥꯊꯦꯜ ꯑꯥ ꯈꯣꯡꯖꯣꯝ ꯍꯦꯛ ꯆꯪꯈꯤꯗꯩꯗꯤ ꯑꯗꯨꯝ ꯈꯤꯇꯪ ꯈꯤꯇꯪ ꯆꯪꯉꯒ ꯑꯗꯨꯝ ꯂꯥꯡꯉꯥꯊꯦꯜ ꯌꯧꯔꯅꯤ ꯂꯥꯡ ꯂꯥꯡ ꯑꯥꯊꯦꯜꯗꯨꯗꯤ ꯑꯃꯨꯛ ꯃꯣꯏꯒꯤ ꯈꯨꯟꯗꯣ ꯐꯖꯅ ꯐꯥꯎꯔꯅꯤ ꯐꯥꯎꯔꯒ ꯑ ꯃꯅꯤꯡꯂꯣꯝꯗ ꯆꯤꯡꯒ ꯀꯣꯏꯔꯒ ꯈꯔ ꯆꯠꯂꯅꯤ ꯑꯗꯨꯒ ꯂꯩꯗꯣꯏꯕ ꯃꯣꯏꯗꯤ ꯍꯥꯟꯅ ꯇꯤꯛꯀꯦꯠꯀ ꯂꯧꯔꯝꯗꯦ ꯍꯥꯏꯌꯦ ꯍꯧꯖꯤꯛꯀꯤ ꯃꯐꯝꯗꯣ ꯇꯤꯀꯦꯠ ꯍꯥꯏꯗꯤ ꯒꯥꯔꯤ ꯈꯥꯝꯕꯒꯤ ꯇꯤꯀꯦꯠ ꯂꯣ ꯂꯧꯔꯝꯗꯦ ꯍꯥꯏꯌꯣꯀꯣ ꯄ꯭ꯂꯦ ꯒ꯭ꯔꯥꯎꯟꯗ ꯐꯝꯍꯜꯂꯦꯕ ꯑꯗꯨꯒ ꯍꯧꯖꯤꯛꯇꯤ ꯑꯃꯨꯛ ꯁꯨꯝ ꯃꯤ ꯆꯪꯉꯛꯄ ꯎꯕꯗꯨꯗꯩ ꯃꯣꯏ ꯈꯨꯨꯟ ꯃꯈꯩꯗꯨꯅ ꯀꯩꯅꯣ ꯄꯩꯁꯥ ꯈꯔ ꯈꯔ ꯂꯧꯔꯒ ꯑꯗꯨꯃꯥꯏꯅ ꯂꯨꯄꯥ ꯀꯨꯟ ꯀꯨꯟ ꯂꯧꯋꯦꯕ ꯒꯥꯔꯤ ꯑꯃꯃꯝꯗ
ꯎꯝ
ꯑꯗꯨꯃꯥꯏꯅ ꯇꯧꯔꯥꯏ ꯑꯗꯨ ꯍꯦꯛ ꯆꯤꯡꯈꯣꯡ ꯃꯌꯥꯗꯨ ꯅꯠꯇꯦꯕ ꯑꯩꯈꯣꯏꯅ ꯀꯥꯏꯗꯣꯏꯁꯤ ꯑꯃꯨꯛ ꯄ꯭ꯂꯦꯒ꯭ꯔꯥꯎꯟꯗ ꯒꯥꯔꯤ ꯊꯝꯃꯅꯤꯗꯅ ꯑꯗꯨꯒ ꯑꯃꯨꯛ ꯂꯧꯕꯨꯛ ꯂꯣꯝ ꯆꯠꯇꯣꯏꯅꯦꯕ ꯑꯗꯨꯒ ꯀꯩꯅꯣꯒꯨꯝꯕ ꯑꯥ ꯈꯣꯡꯒꯨꯃꯥꯏꯅ ꯆꯦꯟꯕ ꯈꯔ ꯇꯧꯔꯒ ꯑꯗꯨꯒꯨꯝꯕ ꯐꯥꯎꯔꯒ ꯈꯔ ꯆꯠꯂꯅꯤ ꯑꯗꯣ ꯀꯥꯗꯣꯏꯅꯦꯕ ꯑꯉꯥꯡ ꯃꯇꯝꯁꯤ ꯌꯥꯁꯦ ꯂꯥꯛꯑꯅꯤ ꯑꯗꯨ
ꯑꯗꯨꯝ ꯀꯛꯄ ꯌꯥꯗ꯭ꯔꯥ ꯀꯛꯑꯒ ꯑꯇꯣꯞꯄ ꯇꯧꯔꯤꯗ꯭ꯔꯣ
ꯇꯧꯔꯛꯑꯁꯨ ꯌꯥꯏꯌꯦ ꯆꯤꯆꯦꯒꯤ ꯅꯝꯕꯔ ꯇꯧꯔꯛꯑꯁꯨ ꯌꯥꯏꯌꯦ ꯆꯤꯆꯦꯒꯤ ꯐꯣꯟ ꯄꯥꯏꯍꯧꯔꯦ ꯑꯩꯅ
ꯅꯠꯇꯦ ꯑꯩꯅ ꯊꯥꯕ ꯈꯣꯠꯄ ꯇꯧꯔꯔꯣꯏꯗꯝꯇ꯭ꯔꯕ
ꯎꯝ ꯊꯥꯕ ꯈꯣꯠꯄ ꯍꯥꯏꯁꯦ ꯍꯧꯖꯤꯛ ꯑꯩꯅ ꯀꯣꯏꯁꯟ ꯍꯪꯉꯛꯀꯅꯤ ꯍꯥꯏꯕꯗꯣ ꯃꯨꯊꯠꯂꯀꯥꯟꯗ
ꯑꯥ
ꯀꯅꯤ ꯌꯦꯡꯉꯣꯁꯤ ꯃꯊꯛꯄꯒ ꯉꯥꯍꯥꯛꯇꯪ ꯂꯩꯔꯣ ꯑꯗꯨꯒ ꯀꯣꯏꯁꯟ ꯁꯠ ꯆꯣꯡꯊꯣꯂꯛꯑꯅꯤ ꯄꯥꯔꯣ ꯑꯗꯨꯒ ꯎꯝ ꯎꯝ ꯊꯝꯃꯦ ꯊꯝꯃꯦ